ꯑꯣ ꯇꯥꯔꯦ ꯇꯔ ꯇꯠꯈ꯭ꯔꯤꯁꯦ ꯃꯁꯥ ꯃꯇꯊꯣꯝ ꯇꯠꯈꯤꯕ ꯃꯥꯜꯂꯤꯅꯦ ꯃꯁꯥ ꯃꯇꯣꯝ ꯇꯠꯈꯤꯕ ꯃꯥꯜꯂꯦꯕ
ꯑꯣꯀꯦꯕ
ꯎꯝ ꯅꯍꯥꯟ ꯃꯣꯏ ꯂꯥꯏꯟꯗꯣ ꯃꯣꯏ ꯂꯝꯕꯤꯗꯣ ꯑꯝꯇꯪ ꯂꯝꯕꯤꯒ ꯁꯦꯝꯂꯨꯔꯀꯥꯟꯗ ꯊꯥꯝ ꯂꯩꯀꯗ ꯀꯣꯏ ꯊꯣꯕ ꯌꯥꯅꯣ
ꯎꯝ
ꯨꯝ ꯎꯝ ꯅꯍꯥꯟꯒꯤ ꯏꯕꯥꯅꯤꯅ ꯐꯝꯕ ꯖꯒꯥꯗꯣ ꯑꯗꯥꯏꯗꯁꯨ ꯑꯗꯒꯤ ꯃꯐꯝ ꯑꯗꯨꯝ ꯍꯥꯏꯗꯤ ꯖꯒꯥꯗꯣ ꯏꯪ ꯆꯤꯛꯄ ꯖꯒꯥꯅꯦꯕ ꯂꯝꯕꯤ ꯈꯛ ꯐꯠꯇꯕ ꯈꯛꯇꯅꯦꯕꯀꯣ
ꯀꯟ ꯆꯠꯇ꯭ꯔꯤꯕꯩꯅꯦ ꯑꯗꯨꯝꯅ
ꯂꯥꯟꯂꯒ ꯂꯩꯈꯤꯕ ꯏꯆꯠ ꯆꯠꯊꯣꯛꯅꯗꯅ ꯍꯥꯏꯗꯤ ꯑꯃꯤꯁꯨ ꯐꯥꯔꯗ
ꯎꯝ
ꯆꯠꯇꯦ ꯍꯦ ꯆꯞ ꯃꯥꯟꯅꯩ
ꯄꯨꯟ ꯄꯨꯟꯁꯖꯦ ꯍꯥꯏꯔꯗꯤ ꯚꯌꯥ ꯃꯊꯪ ꯊꯥ ꯍꯧꯒꯠꯂꯛꯄꯩꯗꯣ ꯑꯗꯨꯗ ꯇꯧꯕ ꯌꯥꯕ꯭ꯔꯥ ꯌꯦꯡꯁꯦ ꯍꯟꯗꯛ ꯍꯟꯗꯛ ꯂꯣꯏꯁꯤꯜꯂꯛꯄ꯭ꯔꯥ ꯃꯊꯪ ꯍꯧꯒꯠꯂꯛꯄ꯭ꯔꯥ ꯑꯩꯁꯨ ꯃꯊꯪ ꯇꯥꯡ ꯅꯤꯄꯥꯜ ꯃꯥꯄꯜ ꯑꯗꯨꯋꯥꯏꯗ ꯑꯩꯈꯣꯏ ꯄꯤ ꯑꯩꯩꯆ ꯗꯤꯒꯤ ꯑꯦꯛꯖꯥꯝ ꯂꯩꯕꯀꯣ ꯁꯤ ꯃꯦꯗꯥꯝꯗ ꯌꯥꯝꯅ ꯈꯜꯂꯗꯤ ꯑꯩꯈꯣꯏꯒꯤ ꯀꯩꯅꯣꯅ ꯃꯦꯗꯥꯝꯅ ꯑꯃꯨꯛ ꯉꯥꯡꯉꯛꯀꯅꯦꯕ
ꯀ꯭ꯂꯥꯁ ꯍꯥꯞꯇꯦꯅ ꯑꯣ ꯎꯝ ꯑꯣ ꯃꯦꯗꯥꯝ ꯎ
ꯎꯝ
ꯆꯥꯛꯀꯥ
ꯍꯣꯏ ꯍꯣꯏ
ꯃꯥꯕꯅꯤꯅ ꯇꯧꯔꯣꯏꯁ ꯕꯤꯔꯣ ꯂꯤꯁꯤꯡꯅꯤꯐꯨ ꯍꯨꯝꯐꯨ ꯆꯪꯉꯦꯅ ꯇꯧꯗ ꯃꯥꯁꯦ
ꯊꯑꯣꯏꯅ ꯋꯥꯏꯒꯦ ꯍꯥꯏꯔꯒꯅ ꯁꯨꯡꯌꯥ ꯌꯥꯔꯣꯏꯅ ꯃꯅꯥ ꯇꯧꯔꯤꯕ
ꯎꯝ ꯑꯩ ꯍꯥꯏꯔꯦꯕ ꯅꯍꯥꯟ ꯑꯩ ꯂꯤꯁꯤꯡ ꯇꯔꯥꯃꯨꯛꯇꯛ ꯑꯣꯏꯒꯦꯅꯍ ꯍꯥꯏ ꯂꯤꯁꯤꯡ ꯑꯃ ꯑꯅꯤꯗꯅꯤ
ꯌꯥ ꯇꯕꯅꯤꯕ ꯋꯥꯉ ꯑꯗꯨꯗꯗꯤ ꯑꯗꯨ ꯄꯩꯁꯥ ꯐꯪꯉꯦ ꯑꯗꯥ ꯐꯪꯉꯦꯅꯥ ꯌꯥꯝ
ꯎꯝ ꯊꯥ ꯑꯝꯗꯩ ꯐꯪꯉꯤꯁꯤ ꯅꯣꯡꯃꯗ ꯄꯥꯔ ꯀ꯭ꯂꯥꯁꯇ ꯂꯨꯄꯥ ꯂꯤꯁꯤꯡ ꯑꯃ ꯆꯍꯨꯝꯅ ꯄꯥꯔꯣ ꯀ꯭ꯂꯥꯁ ꯀꯨꯟꯊ꯭ꯔꯥ ꯃꯨꯛꯇꯤ ꯐꯪꯏꯤ ꯑꯗꯨ ꯀꯩꯅꯣꯗꯧꯕ ꯅꯠꯇꯦ ꯀꯨꯟ ꯃꯉꯥꯃꯨꯛꯇꯤ ꯐꯪꯉꯤ ꯑꯗꯨ ꯐꯪꯉꯦꯅ ꯍꯥꯏꯖꯤꯟꯒꯅꯤ ꯑꯩ ꯐꯖꯅꯥ ꯑꯗꯨꯝ ꯃꯎꯟꯗꯗꯤ ꯍꯥꯏꯔ ꯑꯩꯗꯤꯕ꯭ꯔꯦꯞ ꯁꯨꯝ ꯃꯔꯤꯀꯥꯟꯗꯗꯤ ꯕ ꯑꯗꯨꯝ ꯇꯥꯁꯤꯜꯂ ꯇꯣꯛꯄꯅꯦꯕ ꯐꯔꯦꯅꯦ ꯅꯪ ꯑꯗꯨ ꯑꯣꯏꯇꯥꯔ ꯀꯔꯤꯒꯤꯅꯣ ꯅꯪ ꯊꯕꯛ ꯑꯝ ꯇꯧꯕꯔꯒ ꯑꯝꯇꯗꯤ ꯑꯣꯏꯈꯣ ꯑꯝꯇꯗꯤ ꯌꯥꯔꯦ ꯁ꯭ꯋꯥꯏ ꯄꯤꯔꯕ ꯇꯧꯔꯅꯨ ꯍꯥꯏꯕ
ꯃꯅꯨꯡꯗ ꯀꯣꯛ ꯌꯥꯝ ꯁꯥꯟꯅꯕ ꯃꯤꯅꯦꯕ
ꯑꯁ ꯃꯥꯁꯨ ꯀꯩꯁꯨꯨꯝ ꯅꯤꯠ ꯊꯥꯔꯗꯤ ꯈꯟ ꯊꯧꯕ ꯃꯤ ꯅꯠꯇꯦꯕꯥ ꯇꯥꯔꯝꯃꯁꯨ
ꯍꯣꯏ ꯎꯝ ꯑꯩꯈꯣꯏ ꯏꯚꯥꯏ ꯑꯣꯏꯗ ꯈꯪ ꯏꯁꯤꯜꯂꯝꯃꯦꯗ ꯅꯣꯡꯃ ꯃꯣꯏ ꯑꯗꯨꯏ ꯃꯔꯝꯗ ꯃꯣꯏ ꯇꯝꯃꯤꯗꯤ ꯏꯚꯏꯅ ꯍꯥꯏꯅ‌ꯦ ꯑꯁ ꯙꯅꯟꯖꯣꯏꯗꯤ ꯂꯣꯏ ꯈꯪꯉꯦꯅ ꯑꯒ ꯍꯥꯏꯔꯤ‌ꯄꫭꯠꯅꯤꯀꫭ
ꯇꯪ ꯐꯣꯀꯁ ꯇꯧꯔꯒ ꯍꯣꯠꯅꯕ ꯋꯥꯟ ꯃꯤ ꯁꯕꯖꯦꯛꯇꯨ ꯐꯤꯖꯤꯛꯁ ꯀꯦꯃꯤꯁꯇ꯭ꯔꯤ ꯅꯨꯡꯉꯥꯏꯦ ꯌꯥꯔꯛꯇꯕ ꯌꯥꯔꯣꯏ ꯕꯥꯏꯑꯣꯂꯣꯖꯤ ꯌꯥꯔꯣꯏ ꯄꯣꯠꯇꯣ ꯈꯦꯠꯅꯔꯛꯑꯦꯕ ꯅꯪꯒꯤꯠꯇꯅ
ꯃꯥꯅꯦ
ꯑ ꯃꯥꯁꯤ ꯁꯕꯖꯦꯛ ꯑꯃꯈꯛꯇꯪ ꯐꯕꯗꯨꯒꯤꯅꯦꯕ ꯃꯥꯅ ꯑꯁꯤꯗ ꯂꯩꯕꯔꯥ ꯌ‌ꯦꯡꯖꯤ‌ ꯂꯛꯑꫭ
ꯅꯪꯒꯤ ꯑꯥ ꯕꯦꯛꯒ꯭ꯔꯥꯎꯟ ꯗ ꯇꯥꯔꯤꯕ ꯚꯣꯏꯁꯇꯣ ꯅꯪꯒꯤ ꯕꯦꯛꯒ꯭ꯔꯥꯎꯟꯗ ꯇꯥꯔꯤꯗꯣ ꯕꯣꯏꯁ ꯇꯣ ꯌꯥꯔꯣꯏꯌꯦ ꯕꯌꯥ
ꯂ ꯎꯝ ꯇꯥꯏ ꯇꯥꯏ
ꯑꯀꯦ ꯑꯩ ꯉꯁꯥꯏ ꯌꯥꯝ ꯃꯊꯛ ꯀꯥꯈꯠꯂꯒꯅꯤ ꯑꯃ ꯁꯥꯟꯅꯔꯨꯕꯗꫭ ꯇꯥꯏ ꯇꯥꯏ ꯇꯥꯏ
ꯎꯝ ꯊꯣꯡ ꯉꯥꯡ ꯉꯥꯡꯖꯤꯡ ꯁꯤ ꯌꯥꯝ ꯂꯥꯡꯉꯤꯗ
ꯑꯁ ꯉꯍꯥꯟꯅꯉꯣ ꯁꯤꯒꯤ ꯍꯨꯏꯗꯨꯅꯀꯣ
ꯎꯝ
ꯐ‌ꯦꯟꯁꯨ ꯌꯥꯎꯔꯛꯇꯦ ꯍꯥꯏꯌꯦꯕꯀꯣ꯫
ꯎꯝ꯫
ꯑꯗꯨꯒ ꯏꯁ ꯑꯥ ꯀꯩꯅꯣꯒꯤ ꯃꯣꯏꯒꯤ ꯀꯛꯆꯤꯡ ꯂꯝꯒꯥꯏꯒꯤꯗꯨꯗ ꯖꯧꯗꯣ ꯑꯇꯥꯡꯕ ꯁꯨꯝ ꯍꯪꯕꯀꯣ꯫ ꯏꯁ ꯃꯥꯖꯨ ꯍꯪꯕ ꯌꯥꯎꯁꯥꯜ ꯃꯃꯥꯜ ꯃꯌꯥꯝ ꯍꯪꯉꯦꯀꯣ ꯑꯗꯨꯒ꯫ ꯄꯩꯁꯥ ꯀꯥꯞꯄꯨ ꯍꯥꯢꯔꯛꯀꯟꯗ ꯌꯥꯎꯗꯦ ꯈꯣꯇꯤꯌꯦ꯫ ꯇꯧꯕꯅ ꯏꯁ ꯄꯩꯁꯥ ꯀꯥꯞꯄꯝꯗꯥꯏꯗ ꯄꯨꯔꯥ ꯐꯔꯛ ꯇꯥꯅꯩ꯫ ꯫
ꯃꯥꯅꯒ ꯂꯣꯏ ꯄꯣꯠꯀ ꯇꯛꯁꯤꯜꯂꯒ꯫
ꯃꯃꯜꯒꯥꯁꯦ ꯃꯅꯥꯝ ꯃꯅꯝꯒ ꯍꯪꯉꯦ ꯑꯗꯨ ꯄꯩꯁꯅ ꯌꯥꯎꯗꯦ ꯈꯣꯠꯇꯦꯅ ꯇꯧꯒꯠꯂꯛꯇꯅ꯫ ꯑꯗꯒꯤ ꯁꯠꯄꯩꯁꯦ ꯁꯥ ꯂꯩꯔꯝꯗꯥꯏꯗꯨꯁꯨ ꯑꯃꯨꯛ ꯄꯩꯁꯥ ꯌꯥꯎꯗꯦ ꯇꯧꯈꯠꯂꯛꯏ꯫ ꯑꯩ ꯑꯗꯨꯝ ꯆꯧꯉꯥ ꯂꯣꯏꯒꯔꯝꯅꯤ꯫
ꯄꯩꯁꯥ ꯄꯨꯔꯛ ꯇꯔ꯭ꯤꯔꯕ꯫
ꯍꯣꯏꯃꯤ꯫
ꯃꯥ ꯀꯅꯥꯂꯥꯛꯃꯤꯟꯅꯩꯅꯣ꯫
ꯃꯥꯒ ꯑꯩꯒ ꯆꯠꯃꯤꯟꯅꯕꯅꯦꯕ ꯑꯩꯅ ꯊꯥꯎ ꯍꯥꯟꯕꯩ ꯂꯨꯄꯥ ꯆꯥꯝꯃ ꯑꯃ ꯄꯤꯕꯤꯔꯦ꯫
ꯎꯝ ꯃꯥꯏ ꯒꯥꯔꯤ ꯆꯠꯄ꯫
ꯑꯥ꯫ ꯑꯩꯒꯤ ꯒꯥꯔꯤꯁꯤ ꯁꯨ ꯅꯨꯡꯉꯥꯏꯇ꯭ꯔꯦ꯫
ꯎꯝ꯫ ꯏꯁꯄꯦꯛ ꯀꯨꯞ ꯇ ꯌꯥꯝ ꯒꯌꯥꯟ ꯇꯥꯕ ꯃꯥꯟꯕꯅꯤꯉꯣ ꯊꯦꯡꯒ ꯊꯦꯡꯅꯕꯁꯦ꯫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
ꯅꯣꯡꯃ ꯁꯥꯃꯧ ꯊꯦꯡꯅꯩ ꯏꯁ ꯋꯥꯔꯤꯒ ꯌꯥꯝ ꯇꯧꯁꯤꯜꯂꯝꯃꯦ ꯑꯩꯉꯣꯟꯗ꯫
ꯑꯣ꯫
ꯃꯤꯒ ꯌꯥꯎꯗꯤ ꯑꯃꯨꯛ ꯒ꯭ꯌꯥꯟ ꯃꯤꯒ ꯌꯥꯎꯗꯤ ꯌꯥꯝ ꯒ꯭ꯌꯥꯟ ꯇꯥꯕꯩ ꯋꯥꯔꯤꯒ ꯂꯤꯔꯛꯀꯅꯤ ꯃꯥꯗꯤ꯫ ꯃꯣꯏ ꯃꯤ ꯑꯗꯨꯋꯥꯏ ꯌꯥꯝ ꯌꯥꯎꯁꯜꯂꯛꯑꯗꯤ꯫
ꯑꯁ ꯑꯗꯒꯤ ꯃꯥꯒꯤ ꯆꯀꯥ ꯃꯅꯤꯡ ꯆꯀꯥꯗꯨ ꯅꯨꯡꯁꯤꯠ ꯌꯥꯎꯗ꯭ꯔꯦꯅ ꯊꯥꯎ ꯍꯥꯟ ꯑꯥ ꯅꯨꯡꯁꯤꯠ ꯍꯥꯟꯁꯤꯅ ꯍꯥꯏ ꯑꯗꯨꯁꯨ ꯄꯩꯁꯥ ꯌꯥꯎꯗ꯭ꯔꯦ ꯂꯨꯄꯥ ꯇꯔꯥꯗ ꯌꯥꯎꯔꯗꯤ ꯂꯨꯄꯥ ꯇꯔꯥꯗ ꯄꯤꯔꯝꯃꯣ ꯑꯩ ꯄꯔꯁ ꯁꯪꯅꯕ ꯂꯨꯄꯥ ꯇꯔꯥ ꯈꯛ ꯌꯥꯎꯕꯅꯦꯕ ꯑꯇꯩꯗꯤ꯫ ꯑꯦꯀꯥꯎꯗ ꯂꯣꯏꯅ ꯌꯧꯔꯦ꯫
ꯌꯥꯕ ꯅꯨꯄꯥꯅꯤ꯫
ꯍꯥ꯫
ꯗꯨꯗꯤ ꯍꯌꯦꯡ꯫ ꯑꯩꯁꯨ ꯗꯦꯠ ꯇꯣꯋꯦꯟꯇꯤ ꯐꯥꯏꯚꯇꯒꯤ ꯀꯩꯅꯣꯃꯨꯛ ꯀꯥꯔꯅꯤ꯫ ꯅꯇꯧꯕꯒꯤ꯫
ꯀꯩꯗꯧꯔꯅꯦꯕ
ꯑꯦꯠꯃꯤꯁꯟ ꯇꯧꯕꯒꯤ ꯑꯉꯥꯡ ꯀꯩꯅꯣ ꯇꯧꯕꯒꯤ ꯑꯣ ꯇꯤ ꯇꯧꯅꯕ ꯇꯧꯒꯤ
ꯑꯣ
ꯀꯣꯏꯕ ꯆꯠꯁꯤ ꯃꯔꯣꯟ ꯑꯃ ꯁꯦꯟꯗ꯭ꯔꯥ ꯆꯠꯁꯤꯌꯦ ꯍꯪꯆꯤꯠ ꯑꯗꯨ ꯑꯩꯅ ꯌꯥꯔꯣꯏꯌꯦ ꯍꯥꯏꯈꯤꯕꯅꯦ ꯂꯩꯇꯕꯩꯗꯨꯗꯤ ꯀꯩꯗꯥꯏ ꯍꯥꯏꯗꯕꯤꯗ
ꯅꯨꯡꯁꯥꯁꯦ ꯄꯨꯔꯥ ꯀꯩꯅꯣꯝ ꯑꯣꯏꯌꯦ ꯐꯔꯛ ꯇꯥꯕꯩ ꯆꯠꯊꯣꯛꯅꯤꯡꯗꯕꯗꯣ
ꯍꯣ ꯍꯣ ꯍꯣꯏ ꯍꯣ ꯍꯣ ꯍꯣꯏ
ꯍꯧꯖꯤꯛꯇꯤ ꯌꯥꯡꯈꯩ ꯆꯥꯝꯃꯅꯁꯨ ꯌꯥꯔꯣꯏ ꯊꯥꯏꯅ ꯑꯩꯈꯣꯏꯅ
ꯌꯨꯝꯗꯒꯤ ꯄꯩꯁꯥ ꯌꯥꯡꯈꯩ ꯆꯥꯝꯃꯒꯤ
ꯆꯥꯃꯥꯅ ꯌꯥꯏꯗꯥ
ꯍꯣꯏ ꯍꯣꯏ ꯍꯧꯖꯤꯛꯅ ꯃꯦꯁꯇꯨ ꯆꯧꯉꯥ ꯆꯇ꯭ꯔꯨꯛꯇ ꯒꯤ ꯐꯥꯔꯤꯒꯤ
ꯑꯈꯣꯏꯅ ꯅꯣꯡꯣꯡꯃꯗ ꯇꯥꯟꯕ ꯉꯝꯕ ꯑꯣꯏꯗꯤ ꯐꯩ
ꯎꯝ ꯑꯩꯈꯣꯏꯗꯤ ꯑꯗꯨꯃꯥꯏꯅ ꯂꯤꯁꯤꯡ ꯑꯃꯅꯤ ꯂꯣꯏꯁꯤꯟꯈꯤꯕꯗꯨꯅ ꯍꯦꯛꯇ ꯋꯥ ꯋꯥꯕ ꯑꯃ ꯑꯣꯏꯍꯧꯋꯦꯕ
ꯎꯝ
ꯄꯔꯤꯌꯣꯀꯨꯃꯥꯔ ꯈꯣꯏꯗ ꯃꯣꯏ ꯃꯌꯨꯝꯗꯒꯤ ꯗꯤꯄꯦꯟ ꯇꯧꯔꯤꯃꯤꯗ ꯑꯗꯨꯝ ꯃꯆꯦ ꯄꯥꯟꯈ꯭ꯔꯕꯣ
ꯑꯗꯨꯅ ꯑꯩ ꯐꯥꯈꯠ ꯂꯨꯍꯣꯡꯕꯁꯨ ꯂꯨꯍꯣꯡꯑꯅꯤ ꯍꯥꯏꯃꯦ ꯁꯥꯗꯥꯟꯗ ꯍꯣꯏꯒ ꯀꯩꯅꯣꯗ ꯄꯨꯟꯕꯁꯦ ꯈꯨꯟ ꯈꯨꯟꯗ ꯄꯨꯟꯕꯁ ꯇꯜꯂꯦꯕ ꯑꯗꯨꯝ ꯂꯤꯁꯤꯡ ꯑꯍꯨꯝ ꯃꯔꯤ ꯇꯥꯏ ꯄꯨꯊꯣꯛꯀꯦꯁꯨ ꯌꯥꯗꯦꯕꯅꯤꯅꯀꯣ ꯄ ꯌꯥꯗꯦ ꯃꯃꯥꯡꯁꯨ ꯑꯁ꯭ꯋꯥꯏꯗ ꯑꯗꯨꯝ ꯄꯨꯜꯂꯦ ꯂꯤꯁꯤꯡ ꯑꯅꯤꯒꯤ ꯀꯩꯅꯣꯝ ꯇꯥꯏ ꯃꯥꯊ ꯃꯊꯇ ꯑꯗꯨꯝ ꯄꯨꯊꯣꯛꯏ ꯑꯩꯣꯏꯅ ꯄꯨꯊꯣꯛꯄ ꯑꯩ ꯄꯥꯛꯅ ꯄꯨꯟꯕꯗ ꯇꯜꯂꯦꯕ ꯑꯗꯨꯝ ꯂꯥꯛꯀꯦ ꯈꯣꯠꯀꯦ ꯀꯥꯟꯅꯗꯤ ꯑꯗꯨ ꯍꯥꯏꯌꯦ ꯑꯩꯁꯤꯗ ꯅꯣꯡꯃ ꯄꯥꯟꯕ ꯅꯨꯃꯤꯠ ꯃꯣꯏ ꯗꯨꯀꯥꯟ ꯁꯨꯇꯤ ꯊꯥꯅꯕ ꯅꯨꯃꯤꯠꯇꯨꯗ
ꯏꯀꯥꯏꯌꯦꯕ ꯑꯗꯨꯃꯥꯏꯅ ꯇꯧꯔꯛꯄꯗꯨꯗꯤ ꯌꯥꯝ
ꯍꯣꯏꯅꯦ ꯑꯃꯨꯛꯇꯪ ꯑꯣꯏꯔꯗꯤ ꯐꯩ
ꯈꯪ ꯈꯪꯉ ꯂꯩꯇꯦ ꯈꯪꯕꯣꯏꯗꯤ ꯐꯕ ꯑꯗꯨꯁꯨ ꯀ꯭ꯂꯣꯖ ꯑꯣꯏꯗꯃꯤꯅ ꯍꯦꯛꯇ ꯍꯥꯏꯔꯁꯨ ꯏꯀꯥꯏꯅꯕ ꯇꯥꯏꯞ ꯑꯗꯨꯗꯨꯒꯤꯀꯣ
ꯎꯝ ꯅꯍꯥꯟꯒꯤ ꯅꯨꯡꯗꯥꯡ ꯋꯥꯏꯔꯝ ꯑꯃ ꯃꯥ ꯈꯣꯏꯔꯥꯎ ꯂꯥꯎꯔꯛꯄ ꯅꯨꯃꯤꯠꯇꯣ ꯑꯗꯨꯖꯨ ꯑꯗꯨꯝ ꯑꯌꯨꯛꯇꯨ ꯃꯣꯏꯗ ꯆꯥꯛ ꯍꯥꯞꯄꯝꯃꯦ ꯑꯗꯒꯤ ꯅꯨꯡꯗꯥꯡꯗꯨꯃ ꯊꯧꯕꯥꯜꯗ ꯐꯝꯃꯨꯔꯦ ꯑꯗꯨꯝ ꯂꯤꯁꯤꯡ ꯑꯅꯤ ꯍꯦꯟꯅ ꯇꯥꯏꯅꯦꯕ ꯑꯗꯨꯝ
ꯔꯣꯁꯅꯤ ꯈꯪꯅꯔꯝꯕꯗꯣ ꯃꯥꯒ ꯃꯣꯏ ꯃꯃꯥꯟꯅꯕ꯭ꯔꯣ
ꯍꯣꯏ ꯃꯣꯏ ꯃꯃꯥꯟꯅꯅꯦ ꯌꯥꯔꯦꯜ ꯄꯥꯠꯀꯤꯅꯤ
ꯌꯥꯔꯜ
ꯑꯗꯨꯁꯨ ꯑꯗꯨꯝ ꯄꯨꯟꯕ ꯅꯨꯡꯉꯥꯏꯕꯅꯦꯍꯦ ꯐꯥꯅꯌꯥꯝꯅ
ꯃꯣꯏꯗꯩ ꯌꯥꯔꯜ ꯄꯥꯠꯇꯣ ꯅꯛꯑꯦ
ꯅꯥꯕ ꯑꯩꯈꯣꯏꯗꯩꯐꯥꯎ ꯆꯠꯄꯇꯟꯗꯅ ꯇꯠꯇ꯭ꯔꯤꯅꯦ ꯎꯝ
ꯑꯩꯈꯣꯏ ꯈꯨꯝꯃꯣꯡꯁꯤꯕꯨ ꯂꯥꯞꯄꯦ ꯂꯩꯔꯤꯅꯦ ꯇꯧꯔꯤꯁꯦ ꯂꯥꯞꯄ꯭ꯔꯣ ꯁꯤꯕꯣ
ꯃꯥꯅꯤ ꯂꯝꯕꯤ ꯊꯣꯡꯗꯨꯅ ꯅꯨꯡꯉꯥꯏꯕꯅꯤꯅ ꯀꯨꯏꯗ꯭ꯔꯤꯗꯅ ꯎꯃꯥꯊꯦꯜꯒ ꯂꯝꯕꯤ ꯁꯦꯝꯃꯛꯏꯁꯦ ꯍꯟꯇꯛ ꯈꯛꯇꯅꯤ ꯍꯥꯏꯕ
ꯑꯁ ꯋꯥꯏ ꯐꯥꯏ ꯌꯨ ꯅꯍꯥꯟ ꯂꯧꯊꯣꯛꯑꯒꯦ ꯂꯥꯛꯑꯝꯃꯦ ꯍꯥꯏꯔꯒ ꯂꯥꯛꯇ꯭ꯔꯦ ꯅꯃꯥꯏꯃꯠ
ꯄꯩꯁꯥ ꯍꯥꯞꯇ꯭ꯔꯕꯥ ꯄꯩꯁꯥꯗꯤ ꯍꯥꯞꯄꯤꯕ ꯆꯞꯄꯩ ꯇꯥꯕ꯭ꯔꯥ ꯇꯥꯕ꯭ꯔꯥ